ꯑꯣ ꯁꯤꯕꯨ ꯑꯩꯈꯣꯏ ꯑꯣꯛ ꯀꯝꯄꯦꯅꯤꯒꯤ ꯄ꯭ꯔꯁꯤꯗꯦꯟꯗꯨ ꯅꯠꯇ꯭ꯔꯣ
ꯅꯠꯇꯦ ꯐꯣꯟꯗꯣ ꯂꯣꯏꯔꯗꯤ ꯁꯗ ꯁꯗ ꯇꯧꯔꯛꯄ ꯍꯩꯇ꯭ꯔꯕ ꯅꯅꯥꯆꯤꯟꯗꯨꯅ ꯄꯜꯂꯤꯔꯕ
ꯅꯠꯇꯦ ꯍꯥꯏꯅ ꯏꯅ ꯃꯤꯅ ꯐꯣꯟꯁꯦ ꯇꯧꯔꯛꯀꯄꯒ ꯍꯥ
ꯍꯥꯏ ꯁꯠ ꯁꯠ ꯇꯧꯕ ꯀꯩꯗꯧꯒꯦ ꯍꯥꯏꯕ
ꯅꯪ ꯑꯃꯨꯛ ꯅꯐꯨꯠ ꯑꯆꯧꯕꯗꯣ ꯍꯣꯔꯦꯟ ꯅꯝꯕ ꯆꯠꯂꯝꯗ꯭ꯔꯗꯤꯗꯒꯤ ꯑꯗꯨ ꯃꯦꯆꯦꯁ ꯊꯥꯕꯤꯕꯅꯤ
ꯅꯪ ꯅꯪ ꯉꯁꯤ ꯊꯥꯕꯅꯦ ꯇꯧ ꯀꯩ ꯂꯩ ꯅꯥꯆꯤꯟ ꯅꯥꯆꯗꯨꯅ ꯄꯟꯕꯩ ꯃꯥꯅꯗꯤ
ꯑꯦ ꯑꯗꯨꯒꯨꯝꯕꯀꯣ ꯋꯥꯗꯨꯀꯣ ꯌꯥꯝ ꯉꯥꯡꯉꯅꯨꯀꯣ ꯍꯌꯦꯡ ꯑꯃꯨꯛ ꯅꯪ ꯑꯇꯣꯞꯄ ꯃꯤꯗ ꯑꯃꯨꯛ ꯉꯥꯡꯎꯔꯗꯤ ꯁꯣꯏꯗꯅ
ꯑꯇꯣꯞꯄ ꯃꯤꯗꯪ ꯉꯥꯏꯕ ꯅꯠꯇꯦ ꯀꯦꯝ ꯈꯜꯂꯨ ꯑꯩꯈꯣꯏꯅꯤ ꯁꯥꯟꯅꯩ ꯋꯥꯔꯤꯁꯦ ꯃꯤ ꯑꯇꯣꯞ ꯇꯥꯛꯁꯇ ꯑꯃꯨꯛ ꯌꯥꯎꯔꯝꯃꯗꯕꯅꯤ ꯑꯣ
ꯑꯗꯣ ꯑꯕ ꯇꯥꯔ ꯀꯩꯗꯧꯕ
ꯑꯗꯣ ꯀꯣ ꯄꯦ ꯍꯥꯏꯕ ꯑꯗꯨꯒ ꯇꯥ ꯑꯗꯨꯝꯗꯦ ꯑꯩꯅ ꯇꯥꯕꯗ
ꯑꯁ ꯑꯩꯗꯤ ꯑꯗꯨ ꯌꯥꯕ ꯇꯥꯔꯣ ꯋꯥꯔꯤ ꯁꯥꯟꯅꯗꯕ ꯀꯨꯏꯔꯦꯅꯦ
ꯀꯩꯅꯣ ꯃꯥꯁꯦ ꯃꯤꯗꯤ ꯃꯥꯟꯕ ꯑꯗꯨꯒ ꯆꯩꯀꯦꯛ ꯆꯩꯔꯥꯡꯅ ꯌꯣ ꯊꯝꯖꯤꯜꯂꯒ ꯁꯦꯝꯕꯅꯤ
ꯅꯍꯋꯥꯏ ꯑꯩꯅ ꯑꯍꯥꯟꯕ ꯎ ꯀꯥꯟꯗꯗꯤ ꯀꯣꯂꯣꯝ ꯃꯆꯤꯟꯒꯤ ꯇꯥꯏꯞꯇ ꯑꯗꯨꯝ ꯎꯒꯤ ꯍꯧꯖꯤꯛꯀꯥꯟꯗꯤ ꯃꯤ ꯃꯥꯜꯂꯦ ꯍꯥꯏ ꯎꯗ꯭ꯔꯤ ꯑꯩ ꯑꯝꯇ ꯎꯗ꯭ꯔꯤ
ꯑꯗꯣ ꯍꯥꯏꯗꯤ ꯃꯤ ꯃꯥꯟ ꯕꯅ ꯃꯤꯒꯤ ꯁꯛꯐꯝ ꯃꯑꯣꯡꯁꯦ ꯃꯥꯜꯂꯒ ꯆꯩꯇꯦꯛ ꯆꯩꯔꯥꯡꯒ ꯅꯞꯁꯤꯜꯂꯒ ꯁꯦꯝꯕꯅꯦꯅ ꯍꯥꯏ
ꯑꯣ
ꯀꯛꯆꯤꯡ ꯁꯨꯃꯥꯡ ꯂꯩꯀꯥꯏꯗ ꯑꯩꯒꯤ ꯃꯔꯨꯞ ꯑꯃ ꯂꯩ ꯀꯨꯆꯨ ꯃꯨꯕ ꯑꯃ ꯃꯥꯅ ꯃꯥꯅ ꯍꯥꯏꯔꯛꯄ
ꯑꯣ ꯅꯪꯅ ꯍꯥꯏꯔꯤꯕ ꯀꯨꯆꯨꯃꯨꯕꯗꯣ ꯑꯩꯅ ꯈꯜꯂꯤꯕ ꯃꯤꯁꯤꯒ ꯃꯥꯟꯅꯔꯝꯗꯧ ꯃꯥꯜꯂꯦ ꯑꯃ ꯀ꯭ꯋꯥꯛ ꯃꯥꯟꯕ꯭ꯔꯥ ꯈꯔ
ꯌꯦꯁ ꯌꯦꯁ ꯌꯦꯁ ꯀꯋꯥꯛ ꯃꯥꯟ
ꯑꯁ ꯗꯥꯛꯆꯨꯝꯃꯝ ꯃꯅꯤ ꯑꯗꯨꯗꯤ ꯃꯥꯅ ꯀꯔꯤ ꯀꯔꯤ ꯍꯥꯏꯕ
ꯃꯥꯅ ꯃꯁꯤꯗꯕꯨ ꯇꯥ ꯑꯗꯣ ꯍꯥꯏꯗꯤ ꯍꯥꯟꯅ ꯀꯣꯜꯂꯣꯝ ꯆꯤꯟ ꯃꯥꯜꯂꯝꯃꯒ ꯃꯤꯒꯤ ꯁꯛꯐꯝꯗ ꯆꯩꯇꯦꯛ ꯆꯦꯔꯥꯡ ꯈꯔ ꯅꯞꯁꯤꯜꯂꯛꯄꯗꯒꯤ ꯂꯝꯅꯦ ꯀꯂꯛꯄꯤ ꯀꯩ ꯍꯥꯏꯅꯤ ꯉꯥꯎꯁꯤꯟꯅꯕꯤ ꯊꯕꯛꯁꯦ ꯈꯔ ꯇꯧꯈꯤꯒꯦ ꯈꯜꯂꯤ
ꯑꯣ ꯑꯗꯨꯗꯤ ꯑꯩꯈꯣꯏ ꯃꯣꯏ ꯑꯕ ꯇꯥꯔ ꯃꯈꯩꯁꯦ ꯁꯤ ꯂꯥꯛꯑꯒ ꯈꯨꯟꯗꯥꯔꯒꯦ ꯁꯤꯅꯤ ꯃꯣꯏ ꯍꯥꯏꯔꯤꯁꯦ
ꯍꯣꯏ ꯍꯣꯏ ꯃꯣꯏꯅ ꯂꯣꯏ ꯑꯣꯏꯔꯒꯦ ꯍꯥꯏꯕꯩ ꯃꯑꯣ ꯑꯗꯨꯃꯥꯢ ꯇꯧ
ꯑꯁ ꯑꯗꯨꯗꯤ ꯌꯨꯅꯤꯐ ꯀꯣꯒꯤ ꯃꯅꯥꯛꯇ ꯆꯠꯂꯒ ꯋꯥꯔꯤ ꯑꯃ ꯁꯥꯟꯅꯗ ꯌꯥꯔꯣꯏꯅꯦ
ꯊꯥꯗꯕꯅ ꯐꯗꯧ ꯃꯥꯂꯦ ꯄ꯭ꯔꯤꯊꯤꯕꯤꯗꯥ ꯑꯕꯇꯥꯥꯔ ꯊꯝꯕ ꯌꯥꯔꯣꯏ ꯂꯐꯣꯏ ꯀꯦꯟ ꯃꯆꯥ ꯑꯝꯒ ꯇꯧꯔꯝꯗ꯭ꯔꯗꯤ
ꯑꯗꯣ ꯑꯕꯇꯥꯔꯁꯤꯕꯨ ꯑꯣꯏꯀꯥꯟꯖꯤꯕꯨ ꯀꯔꯤ ꯀꯔꯤ ꯊꯕꯛ ꯄꯥꯏꯈꯜꯂꯤꯒꯦ ꯍꯥꯏꯒꯦ ꯀꯔꯤ ꯀꯔꯤ ꯄꯥꯎꯒ ꯇꯥꯒꯦ
ꯑꯩꯅ ꯇꯥꯕꯗꯗꯤ ꯑꯦꯔꯤꯌꯥ ꯐꯤꯞꯇꯤ ꯋꯥꯟꯒꯤ ꯀꯥꯡꯕꯨꯅꯗꯤ ꯀꯟꯅ ꯆꯦꯜꯂꯤꯅ ꯍꯥꯏꯌꯦ
ꯏꯁ ꯑꯗꯨꯗꯤ ꯌꯥꯝ ꯐꯥꯕ ꯑꯣꯄꯣꯔꯆꯨꯅꯤꯇꯤ ꯑꯃꯗꯤ ꯂꯩ ꯍꯥꯏꯗꯤ ꯃꯥꯗꯤ ꯑꯇꯣꯞꯄ ꯃꯤꯗ ꯑꯗꯨꯃꯥꯏꯅ ꯑꯦꯖꯦꯟꯁꯤ ꯑꯝꯗ ꯈꯨꯠꯁꯤꯟꯅꯧ ꯍꯥꯏꯖꯦ ꯑꯩꯈꯣꯏꯁꯨ ꯔꯤꯋꯥꯔꯗ ꯈꯔꯗꯤ ꯐꯪꯒꯗꯕ ꯃꯥꯜꯂꯤ
ꯍꯣꯏ ꯑꯈꯣꯏ ꯍ ꯋꯥꯠ ꯇꯗꯤ ꯐꯪꯒꯅꯤ ꯗꯨꯗ ꯀꯩꯅꯣꯅꯦ ꯑꯦ ꯑꯥꯔ ꯄꯤ ꯏ ꯋꯥꯔꯤꯁꯦ ꯇꯕꯗꯨꯗ ꯇ꯭ꯔꯥꯌꯦꯔꯒ ꯇꯧꯔꯒ ꯆꯩꯇꯦꯛ ꯆꯔꯥꯡ ꯃꯥꯟꯕ ꯑꯕꯇꯔ ꯃꯌꯥꯝ ꯄꯨꯊꯣꯛꯑꯒ ꯑꯃꯨꯛ ꯊꯥꯖꯤꯜꯂꯛꯑꯗꯤ ꯍꯦꯟꯅ ꯄ꯭ꯔꯣꯕ꯭ꯂꯦꯝ ꯑꯣꯏꯒꯗ꯭ꯔꯥꯅ ꯈꯟꯕ
ꯑꯗꯨ ꯆꯁ ꯇꯩꯕꯅ ꯐꯥꯏꯗ
ꯈꯜꯂꯤꯃꯤ ꯔꯤꯁꯔꯁ ꯇꯧꯕ ꯌꯥꯔꯗꯤ ꯀꯅꯥ ꯀꯅꯥ ꯂꯩꯒꯦ ꯑꯥ ꯑꯃꯗꯤ ꯂꯩꯔꯦ ꯊꯧꯕꯥꯜꯗꯒꯤ ꯔꯤꯁꯔꯁ ꯕꯣꯔꯣꯠ ꯀꯧꯕ ꯑꯃꯗꯤ ꯂꯩ
ꯑꯣ ꯀꯩꯅꯣꯗꯨꯔꯥ ꯑꯃ ꯔꯣ ꯃ ꯀꯩ ꯑꯖꯦꯝꯃꯗꯣ
ꯑꯁ ꯑꯗꯨꯗꯤ ꯃꯥ ꯇꯥꯟꯅꯕ ꯐꯔꯅꯤ ꯅꯠꯇꯦ ꯑꯩꯈꯣꯏ ꯀꯩꯅꯣ ꯑꯃꯁꯨ ꯂꯩꯗꯥꯏꯅꯦ ꯏꯟꯖꯤꯅꯤꯌꯥꯔꯤꯡ ꯇꯝꯕ ꯑꯥ ꯏꯟꯖꯤꯅꯤꯌꯥꯔꯤꯡ ꯇꯝꯃꯤꯔꯥ ꯇꯝꯗ꯭ꯔꯥ ꯒ꯭ꯌꯥꯟ ꯃꯦꯟ ꯇꯥꯗꯕ ꯁꯥꯏꯀꯜ ꯁꯦꯝꯕ ꯑꯃꯁꯨ ꯂꯩꯗꯥꯏꯅꯦ ꯑꯥꯏ ꯑꯥꯏ ꯇꯤꯗꯒ ꯂꯩ ꯍꯥꯏꯕꯅꯦ ꯑꯣ
ꯥꯑꯥꯏ ꯑꯥꯏ ꯇꯤꯗꯂꯩꯕ ꯃꯥꯏꯗꯣ ꯁꯥꯏꯀꯜꯁꯦꯝ ꯃꯤꯔꯥ ꯑꯗꯩ ꯔꯤꯛꯁꯣ ꯁꯦꯝꯃꯤꯔ
ꯑꯩꯅ ꯇꯥꯕꯗꯗꯤ ꯃꯤ ꯑꯇꯣꯞꯄꯒꯤꯗꯤ ꯑꯦꯔꯣꯄ꯭ꯂꯦꯟ ꯁꯦꯝꯦꯝꯕꯒꯤ ꯇꯝꯃꯦ ꯍꯥꯏ ꯃꯒꯤ ꯑꯣꯏꯅꯗꯤ ꯁꯥꯏꯀꯜ ꯅꯦꯝꯕ ꯇꯝꯃꯤ ꯍꯥꯏ
ꯑꯗꯣ ꯃꯥ ꯍꯧꯖꯤꯛꯁꯦ ꯁꯏꯀꯜꯒꯤ ꯔꯤꯡ ꯄꯥꯏꯈꯠꯄ ꯍꯩꯇꯕꯒꯤ ꯄꯥꯅꯤꯁꯃꯦꯟ ꯌꯥꯝꯌꯥꯝ
ꯁꯥꯏꯀꯜ ꯃꯟꯗꯤꯜꯂꯥꯁꯤ ꯀꯃꯥꯏꯅ ꯁꯦꯝꯅꯤꯅ ꯀꯃꯥꯏꯅ ꯃꯈꯣꯟ ꯊꯣꯛꯏꯅꯣꯅ ꯍꯡ ꯉꯛꯑꯝꯕꯅꯦ ꯑꯩꯅ ꯈꯔꯕꯨꯗꯤ ꯑꯦꯛꯁꯄ꯭ꯂꯦꯟ ꯇꯧꯈꯤꯕꯅꯤ
ꯑꯩꯅ ꯇꯥꯛꯈꯤ ꯇꯥꯛꯈꯤ ꯑꯩꯅ ꯍꯩꯖꯕ ꯅꯣꯂꯦꯖ ꯃꯈꯩ ꯑꯩꯉꯣꯟꯗ ꯂꯩꯕ ꯃꯈꯩꯗꯣ ꯄꯨꯂꯞ ꯍꯥꯏꯈ꯭ꯔꯕꯅꯤ
ꯍꯣꯏ ꯌꯥ ꯑꯗꯨ ꯅꯠꯇ꯭ꯔꯒ ꯅꯨꯡꯉꯥꯏꯖ ꯑꯩꯉꯣꯟꯗꯅ ꯑꯃꯨꯛ ꯍꯪꯉꯛꯑꯝꯃꯦ ꯉꯔꯥꯡ ꯅꯍꯥꯟ ꯏꯁꯄꯣꯛ ꯆꯔꯥꯗꯣ ꯀꯃꯥꯏꯅ ꯇꯧꯔ ꯍꯥꯞ ꯀꯩꯅꯣꯅꯦ
ꯑꯣ
ꯑꯗꯨ ꯑꯩꯅ ꯑꯩꯗꯤ ꯇꯥꯛꯈꯤꯗ꯭ꯔꯦ ꯃꯇꯪꯗꯣ ꯐꯔꯛ ꯈꯤꯇꯪ ꯇꯈ꯭ꯔꯕ
ꯑꯣꯀꯦ ꯑꯗꯨ ꯃꯥꯒꯤ ꯎꯝ ꯍꯥꯏꯌꯨ ꯍꯥꯏꯌꯨ
ꯏꯁꯄꯣ ꯇꯔꯥꯗꯣ ꯍꯪ ꯂꯣꯏꯨꯔꯒ ꯄꯩꯁꯥꯁꯨ ꯄꯤꯌꯣ ꯍꯥꯏꯗꯅ ꯍꯥꯏꯖꯤꯜꯂꯛꯄ ꯍꯥ ꯍꯥ ꯍꯥ ꯍꯥ ꯍꯥ ꯍꯥ
ꯑꯩꯌꯨ ꯍ ꯑꯩꯉꯣꯟꯗꯁꯨ ꯄꯥꯠ ꯂꯩꯅꯕꯅꯤꯅ ꯄꯩꯁꯥ ꯄꯤꯌꯨ ꯍꯥꯏꯔꯛꯑꯅꯤꯅꯦ
ꯍꯥꯏ ꯃꯥ ꯀꯩꯒꯨꯝꯕ ꯃꯥꯅ ꯍꯥꯞꯆꯤꯟꯕꯗ ꯁꯣꯏ ꯑꯗꯨꯅ ꯇ꯭ꯌꯨꯕꯇ ꯀꯩꯗ ꯍꯣꯕ ꯈꯣꯠꯄ ꯇꯣꯛꯈ꯭ꯔꯁꯨ ꯑꯃꯨꯛ ꯑꯅꯧꯕ ꯑꯃ ꯂꯩꯔꯒ ꯃꯍꯨꯠ ꯁꯤꯜꯅꯕꯅꯦꯅ ꯍꯥꯏ
ꯏꯁ ꯃꯥꯗꯤ ꯍꯧꯖꯤꯛꯀꯥꯟꯗꯤ ꯄꯥꯔꯠ ꯂꯩꯅꯕ ꯃꯤꯉꯣꯟꯗꯗꯤ ꯄꯩꯁꯥ ꯌꯥꯝꯅ ꯂꯧꯕ ꯃꯥꯥꯜꯂꯤꯗꯣ
ꯄꯥꯔꯠꯁꯦ ꯀꯌꯥꯝ ꯀꯌꯥꯝ ꯂꯩꯔꯤꯅꯣ ꯃꯥ ꯁꯥꯏꯀꯜꯁꯤꯕꯨ ꯍꯦꯛꯇ ꯃꯥꯁ ꯄ꯭ꯔꯗꯛꯁꯟꯗ ꯑꯣꯏꯅ ꯇꯧꯔꯕ ꯈꯪꯗꯦ
ꯑꯩꯅ ꯃꯉꯣꯟꯗꯒꯤ ꯑꯦ ꯑꯩꯅ ꯅꯠꯇꯦ ꯃꯥꯅ ꯑꯩꯉꯣꯟꯗ ꯄꯥꯔꯁ ꯂꯧꯈꯤꯕꯒꯤ ꯄꯩꯁꯥꯗꯣ ꯑꯃꯨꯛ ꯍꯟꯗꯣꯛꯂꯛꯑꯝꯅꯦ ꯑꯗꯨꯒ ꯁꯦꯀꯦꯟ ꯃꯔꯤ ꯃꯉꯥ ꯂꯩ ꯒ ꯒ ꯄꯩꯁꯥꯗꯣ ꯑꯃꯨꯛ ꯄꯤꯔꯑꯣ ꯍꯥꯏ ꯂꯧꯈꯤꯅꯦ ꯑꯃꯨꯛ
ꯑꯣ ꯄꯥꯔꯠ ꯑꯅꯧꯕ ꯈꯔ ꯌꯧꯁꯜꯂꯛꯑꯦ
ꯍꯣꯏ ꯍꯧꯖꯤꯛ ꯑꯗꯨꯒ ꯃꯥꯅ ꯀꯔꯤ ꯃꯤꯅꯤꯠ ꯑꯃ ꯑꯅꯤ ꯂꯩꯔ ꯊꯥꯔꯛꯀꯦ ꯍꯥꯏꯕꯨ ꯉꯁꯤꯐꯥꯎ ꯊꯥꯔꯛꯈꯤꯕ꯭ꯔꯣ
ꯋꯥꯠꯂꯤꯌꯦ ꯃꯥꯏ ꯃꯤꯅꯤꯠ ꯍꯥꯏꯗꯣ ꯋꯥꯟ ꯃꯟ ꯑꯣꯏꯔꯝꯒꯅꯦꯕ ꯑꯗꯣ ꯋꯥꯟ ꯃꯟ ꯍꯥꯏ
ꯃꯣꯏ ꯃꯅꯥꯀꯣꯡ ꯑꯄꯥꯛꯄ ꯃꯈꯩꯗꯤ ꯈꯔ ꯀꯩꯅꯣꯝ ꯇꯧꯋꯤꯅꯦ ꯌꯥꯗꯦꯅꯦ
ꯃꯥꯏ ꯃꯅꯥꯇꯣꯟꯗꯣ ꯑꯩꯈꯣꯏ ꯁꯣꯐꯥ ꯃꯈꯥꯗ ꯂꯩ
ꯁꯤꯋꯥꯏꯗꯁꯨ ꯑꯃ ꯂꯩꯍꯧ ꯆꯥꯟꯗꯤꯒꯔꯗꯁꯨ ꯃꯇꯠ ꯃꯔꯥꯡ ꯈ ꯂꯩꯍꯧꯕꯅꯤ
ꯈꯪꯗꯦ ꯃꯗꯤ ꯁꯥꯏꯀꯜ ꯁꯦꯝꯗ꯭ꯔ ꯃꯥꯜꯂꯦ ꯑꯃꯨꯛ ꯑꯣꯟꯊꯣꯛꯑꯕ꯭ꯔ ꯈꯪꯗꯦꯅꯦ ꯃꯥꯏ ꯔꯤꯁ꯭ꯔꯁꯀꯤꯗꯣ
ꯈꯪꯗꯦꯗ ꯑꯗꯨꯝꯃ ꯗꯨꯁꯨ ꯄꯥꯔꯠꯇ ꯂꯩꯔꯕ꯭ꯔ ꯈꯪꯗꯦ ꯁꯥꯅꯕꯗ ꯁꯥꯅꯔꯤꯕ
ꯄꯥꯔꯠ ꯉꯥꯛ ꯂꯩꯔ ꯄꯩꯔꯥ ꯊꯝꯃ ꯀꯣꯟꯅ ꯄꯥꯔꯠꯀꯤ ꯗꯨꯀꯥꯟ ꯑꯃꯨꯛ ꯍꯥꯡꯗꯣꯏꯖꯥꯠꯂꯣ
ꯏꯁ ꯑꯗꯨꯁꯨ ꯈꯟꯅꯕ ꯌꯥꯕ ꯀꯩꯅꯣ ꯑꯃꯅꯤꯅꯦ ꯇꯣꯄꯤꯛ ꯑꯃꯅꯤꯅꯦ
ꯑꯗꯣ ꯈꯟꯅꯕꯗ ꯊꯣꯑꯔꯣꯏꯅꯦ ꯄꯥꯠꯁꯤ ꯀꯌꯥ ꯂꯩꯔꯝꯗꯧ ꯃꯥꯟꯗꯦꯅꯦ ꯃꯥ
ꯑꯣ ꯃꯥ ꯑꯇꯣꯄꯗ ꯑꯣꯏ ꯆꯤꯟꯖꯤꯅꯔꯦꯕ
ꯁꯤꯖꯤꯟꯅꯕ ꯃꯥꯂꯦ ꯑꯩꯅ ꯐꯪꯕ ꯏꯟꯇꯤꯂꯤꯖꯦꯟꯁꯀꯤ ꯃꯇꯨꯡ ꯅꯦ ꯄꯥꯔꯠ ꯏꯂꯩ ꯂꯩꯗꯦꯅ ꯍꯥꯏ
ꯑꯣ ꯑꯩꯅ ꯇꯥꯕꯗꯁꯨ ꯍꯧꯖꯤꯛꯀꯥꯟꯗꯤ ꯃꯥꯁꯤ ꯃꯤ ꯃꯥꯟꯗ꯭ꯔꯦ ꯍꯥꯏ ꯈꯪꯗꯦ ꯑꯥ ꯎꯝ ꯀꯨꯂꯔ ꯍꯥꯏꯒꯗ꯭ꯔ ꯑꯦꯁꯤ ꯍꯥꯏꯒꯗ꯭ꯔ ꯑꯗꯨꯝꯕ ꯃꯥꯜꯂꯦ ꯍꯥꯏꯅꯦ ꯃꯤꯗꯣ ꯃꯁꯛꯇꯣ
ꯃꯁꯛꯇꯣ ꯅꯍꯥꯟꯋꯥꯏꯖꯦ ꯎꯝ ꯃꯥꯅ ꯃꯥꯟꯕ ꯎꯝ
ꯀꯔꯤ ꯆꯨꯖ ꯀꯔꯤ ꯍ ꯁꯨꯏꯠ ꯀꯣꯔꯟꯗꯣ
ꯁꯨꯏꯠ ꯀꯣꯔꯟ ꯇꯪꯈꯥꯏ ꯆꯨꯖꯥꯛ ꯇꯪꯈꯥꯏꯃ ꯀꯣꯛꯊꯣꯛꯄ ꯃꯥꯜꯕꯤꯗꯨꯅꯦ ꯑꯗꯣ ꯍꯧꯖꯤꯛꯁꯤꯅ ꯑꯃꯨꯛ ꯃꯥꯖꯦ ꯀꯩꯅ ꯁ꯭ꯋꯤꯠ ꯀꯣꯔꯟ ꯀꯩꯅꯣꯗꯣ ꯃꯇꯧ ꯂꯧꯊꯣꯛꯈꯤꯕ ꯃꯥꯒꯤ ꯀꯩ ꯍꯥꯏꯅꯤ ꯃꯔꯨ ꯅꯄꯝꯕꯩ ꯁꯔꯨꯛꯇꯣ ꯃꯔꯨ ꯄꯤꯛꯇꯣꯛꯈ꯭ꯔꯒ ꯂꯩꯍꯧꯕꯗꯣ
ꯑꯩꯒꯤ ꯀꯣꯛꯁꯦ ꯗꯥꯏꯔꯦꯛ ꯍꯦꯛꯇ ꯑꯟꯁꯔꯁꯤ ꯐꯪꯕ ꯉꯝꯃꯦ ꯍꯥꯏꯅꯤꯡꯏꯕꯗꯤ ꯑ ꯃꯤꯁꯤ ꯃꯇꯣꯡ ꯌꯥꯎꯗ꯭ꯔꯦꯁꯤꯅꯦ
ꯗꯦꯠ ꯄꯨ
ꯑꯁ
ꯍꯥꯏꯕꯗꯤ ꯃꯇꯨꯡꯣꯒꯤ ꯁꯔꯨꯛ ꯊꯣꯛꯈ꯭ꯔꯒ ꯍꯥꯏꯗꯤ ꯃꯥꯁꯨ ꯂꯥꯁꯇ ꯑꯕ ꯇꯥꯔ ꯑꯣꯔꯅꯤ ꯁ꯭ꯋꯤꯗ
ꯃꯥ ꯑꯗꯨ ꯑꯕꯇꯥꯔꯗꯤ ꯗꯥꯏꯔꯤꯛ ꯅꯠꯇꯅꯤꯅ ꯃꯥꯗꯤ ꯃꯁꯥꯕꯨ ꯈꯔ ꯍꯦꯟꯅ ꯑꯃꯨꯛ ꯁꯥꯊꯤꯔꯛꯑꯅꯨꯅꯦ
ꯑꯁ ꯔ ꯀꯥ ꯇꯧ ꯃꯥꯂꯦ ꯁꯤꯗꯤ
ꯍꯥꯏꯗꯤ ꯃꯤꯗ ꯃꯅꯥꯇꯣꯟꯒ ꯃꯅꯥꯀꯣꯡꯒ ꯈꯛꯇ ꯂꯩꯍꯧꯕ ꯍꯥꯏꯁꯤ ꯌꯦꯡꯕꯗ ꯀꯃꯥꯏꯅ ꯌꯦꯡꯒꯅꯤ
ꯑ ꯑꯗꯨꯗꯤ ꯑꯩꯈꯣꯏꯁꯨ ꯖꯂꯣꯖꯤꯀꯦꯜ ꯗꯤꯄꯥꯔꯠꯃꯦꯟꯗ ꯅꯠꯇ꯭ꯔꯒ ꯃ꯭ꯌꯨꯖꯤꯝꯗꯔ ꯀꯩꯅꯣꯝꯃ ꯄꯥꯎ ꯄꯤꯕ
ꯍꯣꯏꯅꯦ ꯑꯅꯧꯕ ꯏꯁꯨ ꯏꯁꯤꯁꯨ ꯑꯃ ꯐꯪꯉꯦ ꯍꯥꯏꯔꯒ
ꯑ ꯃ ꯄ꯭ꯔꯤꯊꯤꯕꯤꯗ ꯂꯩꯔꯤꯕ ꯃꯤꯄꯨꯝ ꯈꯨꯗꯤꯡꯃꯛꯅ ꯍꯧ ꯐꯥꯎ ꯎꯡꯗ ꯋꯥꯟꯁ ꯏꯟ ꯑꯦ ꯂꯥꯏꯕ ꯇꯥꯏꯃ ꯑꯣꯄꯣꯔꯆꯨꯅꯤꯇꯤ ꯌꯦꯡꯕ ꯌꯥꯔꯅꯤ ꯍꯥꯏꯔꯒ ꯑꯩꯈꯣꯏꯅꯤꯅ ꯄꯥꯏꯔꯗꯤ
ꯑꯦ ꯑꯗꯨꯗꯤ ꯍꯧꯖꯤꯛ ꯔꯤꯁꯔꯁ ꯑꯃ ꯍꯧꯔꯒ ꯍꯥꯏꯗꯤ ꯑꯕꯇꯥꯔꯒ ꯍꯧꯖꯤꯛꯀꯤꯗꯨꯒ ꯊꯝꯃꯒ ꯑꯅꯧꯕ ꯀꯩꯅꯣ ꯑꯃ ꯁꯦꯝꯒꯠꯄꯕꯨ ꯌꯥꯔꯤꯕꯖꯥꯠꯅꯤꯅꯦ
ꯌꯥꯏꯌꯦ ꯃꯣꯏꯅꯤ ꯊꯝꯕꯗ ꯖ꯭ꯌꯨꯗ ꯁꯥꯏꯑ ꯁꯪꯕ꯭ꯔꯩ ꯇ
ꯎꯝ ꯃꯌꯥꯝꯅ ꯎꯅꯗ꯭ꯔꯤꯕ ꯀꯩꯅꯣ ꯉꯥꯛꯇ ꯑꯅꯧꯕꯩ ꯏꯁꯄꯤꯦꯁꯤꯁꯉꯥꯛꯇ
ꯎꯝ ꯑ ꯑꯩꯅ ꯈꯟꯕꯗ ꯑꯅꯤꯁꯦ ꯅꯛꯅꯅ ꯊꯝꯕꯗꯤ ꯌꯥꯔꯣꯏ ꯈꯔ ꯂꯥꯞꯅ ꯊꯝꯗ꯭ꯔꯒꯗꯤ ꯑꯃꯨꯛ ꯎꯅꯔꯀꯥꯅꯤꯕ
ꯑꯦ ꯗꯥꯏꯔꯦꯛ ꯐꯨꯅꯔꯛꯀꯗꯣꯏꯅꯦ ꯑꯩꯅ ꯍꯦꯜꯂꯤ ꯑꯩꯅ ꯍꯦꯜꯂꯤ ꯍꯥꯏꯔꯒ
ꯍꯥꯏ ꯑꯃꯁꯨ ꯅꯥ ꯥ ꯄꯥꯛꯄꯗ ꯍꯥꯏꯅꯤꯡꯉꯥꯏ ꯂꯩꯕ ꯅꯠꯇꯦ ꯅꯥꯇꯣꯟ ꯁꯥꯥꯡꯕꯗ
ꯀꯨꯍ ꯂꯩꯒꯦ
ꯑꯗꯩ ꯑꯕ ꯇꯥꯗꯔꯗꯨꯖꯨ ꯃꯥꯁꯦ ꯋꯥꯒ ꯉꯥꯡ ꯃꯇꯤꯟ ꯑꯔ ꯇꯥꯕꯅꯦꯕ ꯍ ꯍ ꯍ ꯍ
ꯍꯨ ꯖꯨ ꯖꯤ ꯑꯦ ꯇꯥꯥꯎꯅꯤ ꯇꯥꯥꯎꯅꯤ ꯗꯤ ꯏꯂꯦꯞ ꯁꯨ ꯂꯦꯞꯇꯕꯅꯦ ꯑꯗꯣ
ꯎꯝ ꯑꯁ ꯃꯔ ꯎꯝ ꯃꯔꯩꯒ ꯇꯠꯂꯛꯇꯅ ꯐꯣꯟ ꯇꯥꯕꯅꯦ
ꯑꯁ ꯅꯣꯡꯃꯗꯤ ꯃꯃꯥꯡ ꯀꯨꯏꯔꯦ ꯑꯩꯈꯣꯏꯅ ꯑꯩꯅ ꯅꯕꯣꯗꯤꯌꯥꯗ ꯂꯩꯔꯤꯉꯩ ꯃꯇꯝꯗ ꯑꯩꯈꯣꯏ ꯀꯛꯆꯤꯡꯗ ꯆꯥꯛ ꯆꯪꯉꯒꯗ ꯍꯥꯏꯕ ꯇꯥꯔꯒ ꯑꯃ ꯅꯪꯅ ꯑꯁꯨ ꯀꯥꯏꯗ ꯂꯩ ꯍꯥꯏꯕ ꯀ꯭ꯋꯥꯛ ꯑꯃꯨꯕꯤꯗꯣ ꯃꯣꯏꯕꯅꯤ ꯂꯩ ꯌꯦꯊꯠꯅꯕꯁꯤꯗꯤ ꯀꯩꯅꯣꯍꯦ ꯃꯇꯣꯡ ꯌꯥꯎꯕ ꯑꯣꯛꯇꯣ ꯑꯗꯨꯐꯥꯎꯕ ꯄꯨꯂꯞ ꯇꯨꯝꯃꯦ ꯍꯥꯏꯔꯤ ꯆꯥꯗꯕꯤꯗ
ꯑꯣ
ꯃꯆꯤꯟ ꯆꯥꯎ ꯃꯆꯤꯟ ꯆꯥꯎꯕ ꯌꯣꯡꯗꯨꯗꯤ ꯆꯨꯞꯊꯣꯛꯇ꯭ꯔꯥ ꯃꯣꯏꯅꯤꯗꯣ
ꯑꯦ ꯆꯨꯞꯊꯣꯛꯀꯦ ꯇꯧꯕꯅꯤ ꯌꯥꯔꯦ ꯃꯔꯨ ꯉꯥꯛꯇꯅꯤꯅ ꯃꯇꯣꯡ ꯑꯝꯇ ꯌꯥꯎꯗꯦꯕ ꯀꯥꯟꯗꯦꯁꯗꯤ ꯄꯨꯔꯒ ꯍꯥꯎꯕ
ꯎꯝ
ꯑꯣꯀꯦ ꯑꯣꯀꯦ ꯃꯊꯪꯗ ꯁꯟꯅꯔꯁꯤ ꯑꯗꯨꯗꯤ
ꯎꯝ
ꯎꯝ